ꯇꯥꯕ꯭ꯔꯣ ꯇꯥꯢꯌꯦ ꯀꯩꯗꯧꯔꯤꯅꯣ
ꯑꯁ
ꯀꯩꯁꯨ ꯇꯧꯗꯦꯗ ꯁꯨꯝ ꯐꯝꯃꯦꯗ ꯑꯁ ꯅꯨꯡꯉꯥꯏꯌꯦꯀꯣ ꯃꯤꯗꯤ ꯉꯁꯥꯏ ꯇꯨꯝꯃ ꯂꯩꯑꯦ ꯍꯥꯏꯕ ꯅꯠꯇ꯭ꯔꯣ ꯅꯪ
ꯇꯨꯝꯕꯅꯦ ꯑꯁ ꯇꯨꯝ ꯅꯤꯡꯕꯅ ꯁꯤꯗꯧꯔꯦ
ꯇꯨꯝꯃꯁꯨ ꯅꯣꯏꯕ ꯌꯥꯗꯕ ꯅꯪꯁꯦ ꯀꯔꯤ ꯀꯥꯟꯅꯕ꯭ꯔꯣ ꯇꯨꯝꯒꯅꯣ ꯀꯣ ꯅꯣꯏꯊꯣꯛꯄꯅꯤ ꯀꯣ ꯅꯣꯏꯔꯕꯣ ꯑ ꯑꯩꯗꯤ ꯅꯪ ꯎꯕ ꯎꯗꯕ ꯀꯨꯏꯔꯦꯗ ꯑꯁꯦꯡꯕ ꯑꯩꯈꯣꯏ ꯀ꯭ꯂꯥꯁ ꯇꯦꯟ ꯍꯦꯛ ꯂꯣꯢꯕꯗꯩ ꯎꯗꯕ ꯃꯥꯜꯂꯦꯀꯣ ꯎꯔꯕꯣ ꯎ ꯎꯕ ꯎꯗꯕꯒꯨꯝ ꯎꯗꯦꯗ ꯀꯥꯏꯗ ꯎꯕ꯭ꯔꯣ ꯎꯗꯦꯅꯥ
ꯎꯕꯒꯨꯝ
ꯇꯧꯑꯦ ꯑꯩꯗꯣ ꯀꯥꯏ ꯎꯔꯤꯅꯣ ꯅꯪ ꯑꯩ
ꯍꯝꯝ
ꯍꯥꯥ
ꯑꯁ ꯂꯝꯕꯤꯗꯔ
ꯀꯩꯅꯣꯝꯃ ꯎꯕꯅꯦ ꯑꯁ ꯀꯧꯁꯨ ꯀꯧꯔꯛꯇꯕ
ꯎꯝ
ꯑꯝ ꯍꯥꯢꯌꯦ ꯐꯨꯅꯤꯡꯗ꯭ꯔꯣ ꯁꯤꯕꯣ ꯑꯝꯒ ꯍꯥꯢꯑꯦ ꯁꯤ ꯅꯨꯄꯤꯗꯤ ꯌꯥꯝ ꯃꯤ ꯌꯥꯝ ꯎꯁꯤꯠ ꯭ꯇꯔꯦ ꯅꯍꯥꯟ ꯏꯃꯥꯟꯅꯕꯤ ꯑꯃ ꯀꯣ
ꯎꯝ
ꯑꯩꯈꯣꯏ ꯊꯥꯏꯅ ꯇꯤꯟꯅꯔꯝꯕ ꯏꯃꯥꯟꯅꯕꯤ ꯑꯃ ꯀꯩꯅꯣ ꯑꯩꯈꯣꯏꯒꯤ ꯖꯥꯠ ꯅꯠꯇꯕ ꯑꯃꯗꯣ
ꯑꯥ
ꯑꯩꯈꯣꯏꯅꯤ ꯐꯣꯟ ꯇꯧꯋꯦ ꯑꯦ ꯃꯦꯁꯦꯖ ꯊꯥꯟꯅꯕꯅꯦ ꯃꯦꯁꯦꯖ ꯊꯥꯟꯅꯕꯅꯦ ꯑꯗꯨ ꯅꯪꯉꯣꯟꯗ ꯍꯥꯏꯔꯛꯄꯅꯦ ꯑꯁ ꯅꯪꯗꯣ ꯌꯥꯝꯅ ꯍꯩꯄꯥ ꯆꯥꯈ꯭ꯔꯦ ꯑꯩꯈꯣꯏ ꯀꯦꯒ ꯑꯩꯅ ꯅꯪ ꯄꯥꯎ ꯐꯥꯎꯅꯕ꯭ꯔꯥ ꯑ ꯑꯩ ꯃꯥꯅ ꯑꯩꯉꯣꯟꯗ ꯃꯥ ꯐꯥꯎꯅꯕ꯭ꯔꯥ ꯍꯥꯏꯌꯦꯕꯀꯣ ꯑꯩꯅ ꯍꯣꯏ ꯃꯔꯛꯇ ꯍꯥꯏꯕ ꯑꯗꯨ ꯏꯁ ꯃꯥꯗꯤ ꯌꯥꯝ ꯍꯣꯡꯈ꯭ꯔꯦ ꯈꯣꯠꯈ꯭ꯔꯦ ꯌꯥꯝ ꯍꯥꯏꯕꯅꯦ ꯃꯥꯒꯤ ꯅꯝꯕꯔꯁꯨ ꯂꯩꯇ꯭ꯔꯦ ꯃꯥꯒꯤ ꯑꯦꯀꯥꯎꯟꯁꯨ ꯈꯪꯗ꯭ꯔꯦ ꯑꯩꯗꯣ ꯑꯁ ꯃꯥꯗꯣ ꯌꯥꯝ ꯅꯣꯏꯈ꯭ꯔꯦ ꯅꯍꯥꯟꯁꯨ ꯌꯥꯝ ꯀꯪꯕ ꯃꯤꯗꯤ ꯅꯠꯇꯦ ꯀꯥꯏꯗꯩꯅꯣ ꯅꯪꯁꯨ ꯍꯦꯟꯃꯟꯗ꯭ꯔꯣ ꯑꯗꯨ ꯑꯗꯨꯕꯨ ꯍꯪꯕ ꯌꯥꯕ ꯋꯥꯔꯣꯔꯕ ꯀꯥꯏꯗ ꯂꯨꯍꯣꯡꯕꯅꯣꯗ ꯍꯣꯡꯗꯦ ꯍꯣꯡꯗꯦ ꯍꯣꯡꯗꯦ ꯍꯣꯡꯗꯕꯤꯗ ꯂꯩ ꯃꯥꯁꯨ ꯑ ꯊꯥꯏꯅ ꯃꯥꯅ ꯍꯣꯏ ꯊꯥꯏꯅ ꯃꯥꯅ ꯈꯪꯅꯔꯝꯕ ꯅꯨꯄꯥꯗꯣ ꯈꯪꯕ ꯅꯠꯇ꯭ꯔꯣ
ꯑꯥ
ꯅꯩꯑꯦ ꯀꯥꯏꯅ ꯇꯧꯔꯝꯕꯗꯣ
ꯑꯥ
ꯅꯨꯡꯁꯤꯗ꯭ꯔꯥꯕ ꯑꯩꯅ ꯑꯗꯨꯒꯤ ꯋꯥꯔꯤꯗꯣ ꯍꯥꯏꯔꯛꯄ
ꯑꯥ
ꯑꯁ ꯅꯨꯡꯁꯤꯌꯦ ꯍꯥꯏꯌꯦ ꯃꯥꯁꯨ
ꯑꯥ ꯄꯥꯎ ꯐꯥꯎꯅꯥꯏ ꯍꯥꯏꯕ꯭ꯔꯥ ꯃꯥ
ꯀꯨꯏꯔꯦ ꯍꯥꯏꯌꯦ ꯐꯥꯎꯅꯗꯕ
ꯑꯣ
ꯅꯪꯒꯤ ꯃꯔꯔꯝꯗꯁꯨ ꯍꯪꯪꯂꯛꯄꯅꯦ ꯊꯥꯏꯅꯒꯤ ꯅꯣꯏ ꯅꯣꯏꯒꯤ ꯌꯨꯝ ꯃꯊꯛꯀꯤꯗꯣ
ꯑꯥ
ꯑꯗꯨ ꯍꯪꯪꯂꯛꯑꯦ
ꯑꯩꯅ ꯀꯥꯏꯗꯩꯅꯣꯗ ꯃꯥꯁꯨ ꯀꯩꯅꯣ ꯇꯧꯈ꯭ꯔꯦ ꯈꯣꯠꯈ꯭ꯔꯦ ꯍꯥꯏꯕ ꯑꯗꯨ ꯌꯥꯗ꯭ꯔꯦ ꯍꯥꯏꯕꯤꯔꯣ ꯌꯥꯗ꯭ꯔꯦ ꯍꯣꯏ ꯑ ꯅꯪꯉꯣꯟꯗꯗꯤ ꯌꯥꯝ ꯐꯥꯎꯈ꯭ꯔꯦ ꯑꯁ ꯃꯥꯗꯣ ꯌꯥꯝꯅ ꯍꯣꯡꯈ꯭ꯔꯦ ꯈꯣꯠꯈ꯭ꯔꯦ ꯀꯥꯏꯅ ꯇꯧꯔꯛꯄꯅꯦ ꯑꯦ ꯌꯥꯝ ꯅꯠꯇꯦ ꯋꯥꯆꯦꯞꯇ ꯐꯥꯎꯅꯕꯅꯦꯕ
ꯎꯝ
ꯑꯗꯨꯗ ꯃꯥ ꯍꯥꯏꯔꯛꯄꯅꯦꯕ ꯅꯪꯗꯣ ꯍꯣꯡꯈ꯭ꯔꯦ ꯈꯣꯠꯈ꯭ꯔꯦ ꯀꯥꯏꯅ ꯅꯨꯡꯉꯥꯏꯅ ꯂꯩꯌꯦꯕ꯭ꯔꯥ ꯃꯥꯗꯤ ꯍꯣꯏ ꯑꯩꯅ ꯅꯪꯕꯨ ꯑꯁ ꯑꯩꯉꯣꯟꯗ ꯑꯩꯈꯣꯏꯁꯦ ꯑꯍꯟ ꯑꯣꯏꯈ꯭ꯔꯦ ꯀꯥꯏꯅ ꯍꯥꯏꯔꯛꯑꯦ
ꯑꯥ
ꯑꯩꯒꯤ ꯈꯪꯗꯦ ꯑꯩꯒꯤ ꯋꯥꯈꯜꯅꯔ ꯈꯪꯗꯦ ꯑꯩꯈꯣꯏꯁꯦ ꯑꯉꯥꯡ ꯑꯣꯏꯅ ꯈꯟꯗ꯭ꯔꯣ ꯅꯪ ꯑꯗꯨꯃꯥꯏꯅ ꯈꯟꯗ꯭ꯔꯣ ꯑꯉꯥꯡ ꯑꯣꯏꯅ ꯈꯟꯂꯩ ꯑꯩꯈꯣꯏꯗꯤ ꯃꯤꯅꯗꯤ ꯑꯍꯟ ꯑꯍꯟ ꯑꯣꯏꯔꯦ ꯍꯥꯏꯕ ꯑꯁ ꯑꯩꯗꯤꯀꯣ ꯍꯧꯖꯤꯛ ꯑꯩꯈꯣꯏꯒꯤ ꯃꯇꯝꯁꯦ ꯂꯨꯍꯣꯡꯕ ꯃꯇꯝꯅꯦ ꯍꯥꯏꯕꯁꯦ ꯁꯨ ꯀꯟ ꯈꯜꯂꯣ ꯌꯥꯗꯦ ꯏꯁꯥꯅ ꯌꯥꯕ ꯑꯌꯥꯕ ꯄꯤꯗꯦ ꯌꯥꯗꯦ ꯑꯩꯗꯤ ꯅꯪꯗꯤ
ꯑꯦꯁꯨꯅꯦ
ꯑꯦ ꯑꯗꯨ ꯃꯥꯅ ꯍꯥꯏꯌꯦ ꯑꯗꯣ ꯎꯝ ꯂꯨꯍꯣꯡꯕ ꯃꯇꯝꯗꯣ ꯌꯎꯔꯦ ꯈꯣꯠꯂꯦ ꯑꯩꯅ ꯅꯪ ꯍꯣꯡꯗꯣꯛꯈ꯭ꯔꯣꯅꯥꯗꯨꯗꯤ ꯍꯥꯏꯕ ꯑꯩꯅ ꯃꯗꯨ ꯅꯨꯄꯥ ꯑꯗꯣ ꯇꯣꯂꯣꯞꯆꯥꯕ ꯂꯩꯇꯦꯅ ꯇꯧ ꯂꯩꯔꯦ ꯊꯝꯃꯒ ꯂꯩꯕꯅꯤ ꯃꯥꯁꯨ ꯌꯥꯝ ꯅꯣꯛꯅꯤꯡꯉꯤꯗ ꯖꯥꯠ ꯖꯥꯠꯅꯤ ꯑꯦ ꯆꯍꯤꯗꯤ ꯑꯁ ꯆꯍꯤ ꯃꯋꯥ ꯂꯧꯗꯦꯗ ꯋꯥꯈꯜꯗꯅꯦ ꯃꯋꯥ ꯂꯧꯔꯤꯁꯦ ꯅꯠꯇ꯭ꯔꯥ
ꯎꯝ
ꯀꯨꯏꯅ ꯂꯩꯁꯥ ꯑꯣꯏꯈꯤꯅꯤꯗ ꯆꯍꯤ ꯇꯔꯦꯠꯀꯨꯝꯕ ꯂꯩꯈꯤꯅꯤ
ꯂꯩꯒꯅꯤ ꯂꯩꯒꯅꯤ
ꯂꯩꯅꯦ ꯑꯩꯁꯨ ꯀꯔꯤ ꯀꯥꯟꯅꯕ꯭ꯔꯣ ꯍꯣꯉꯒ ꯄꯥꯜꯂꯒ ꯀꯔꯤ ꯇꯧꯅꯤꯡꯉꯥꯏꯔꯣ
ꯋꯥꯅꯤꯉꯥꯏꯅꯤ
ꯃꯤꯒꯤ ꯌꯨꯝꯗ ꯆꯥꯛ ꯊꯣꯡꯅꯤꯡꯉꯥꯏꯅꯤ
ꯃꯥꯅꯤ
ꯅꯪꯒꯤ ꯀꯩꯅꯣꯝꯗꯨꯗꯤ ꯅꯨꯡꯉꯥꯏꯔ ꯂꯩꯔꯤꯕ꯭ꯔꯣ ꯀꯩꯅꯣꯝꯃ ꯅꯪ ꯍꯦꯛ ꯍꯦꯛ ꯎꯠꯄꯗꯣ
ꯎꯝ ꯎꯝ
ꯑꯦ ꯅꯨꯡꯉꯥꯏꯔꯤꯕ꯭ꯔꯣ ꯍꯥꯏꯕ ꯃꯥ ꯅꯣꯏ ꯑꯅꯤ ꯑꯥ ꯅꯨꯡꯉꯥꯏꯔꯤꯌꯦ ꯑꯩꯈꯣꯏꯗꯤ ꯀꯨꯏꯔꯝꯃꯅꯤ ꯆꯍꯤ ꯀꯌꯥ ꯁꯨꯔꯦ
ꯆꯍꯤ ꯇꯔꯨꯛ ꯇꯧꯗꯧꯕ ꯃꯥꯜꯂꯦ
ꯌꯥꯏꯌꯦꯀꯣ ꯃꯤꯗꯤ ꯃꯤꯒꯤꯗꯤ ꯌꯥꯝ ꯐꯩꯌꯦꯀꯣ ꯌꯥꯕꯅꯦ ꯃꯥꯗꯣ ꯍꯩ ꯍ ꯃꯤꯒꯤꯗꯤ ꯌꯥꯝ ꯅꯩꯌꯦꯒꯣ ꯌꯥꯏ ꯌꯥꯏ ꯇꯧꯏ ꯂꯣꯅꯤ ꯅꯪꯒꯤꯗꯨ ꯌꯥꯏ ꯌꯥꯏ ꯑꯩꯅ ꯌꯥꯏ
ꯍꯦ ꯍꯦ
ꯐꯩꯌꯦ ꯑꯗꯨꯗꯤ ꯃꯥ ꯍꯧꯖꯤꯛꯀꯥꯟ ꯆꯤꯡꯔꯣꯝꯗ ꯂꯩꯕ꯭ꯔꯥ ꯇꯝꯄꯥꯛꯇ ꯂꯩꯕ꯭ꯔꯥ ꯀꯥꯏ ꯂꯩꯕ꯭ꯔꯣ
ꯆꯦꯡꯔꯣꯝꯗ ꯂꯩꯌꯦ
ꯑꯣ ꯑꯁ ꯃꯤꯁ ꯇꯧꯔꯝꯃꯅꯤꯕꯨ ꯅꯪꯕꯨꯁꯨ ꯌꯦ ꯀ꯭ꯔꯤꯁꯨ ꯇꯧ ꯇꯧꯗꯦ ꯃꯥ ꯒꯔꯤ ꯊꯧꯕ ꯅꯠꯇ꯭ꯔꯣ
ꯊꯧꯗꯦ ꯃꯣꯏꯒꯤ ꯃꯣꯏꯒꯤ ꯒꯔꯤꯅꯦ ꯑꯗꯣ
ꯒꯔꯤꯅꯦ ꯑꯗꯣ ꯑꯗꯨ ꯊꯧꯔ ꯂꯝꯕꯤ ꯀꯩꯅꯣ ꯆꯠꯇ꯭ꯔꯦ ꯑꯃꯨꯛ ꯊꯕꯛ ꯏꯪꯈꯥꯡ ꯀꯩꯝ ꯇꯧꯗꯦ
ꯊꯕꯛ ꯏꯪꯈꯥꯡꯁꯨ
ꯎꯝ ꯊꯕꯛ ꯏꯪꯈꯥꯡꯁꯨ ꯇꯧꯗ꯭ꯔꯦ ꯍꯧꯖꯤꯛꯀꯥꯟ ꯑꯣ
ꯌꯥꯝ ꯐꯩꯌꯦꯅꯦ ꯑꯗꯨꯗꯤ
ꯌꯥꯝ ꯐꯩꯌꯦ ꯌꯥꯝ ꯐꯩꯌꯦ
ꯀꯣꯏꯔꯨꯔꯣ ꯅꯣꯡ ꯅꯪ ꯈꯨꯟ ꯆꯂꯝ ꯈꯨꯟ ꯆꯠꯅꯤꯡꯕꯅ ꯀ꯭ꯔꯣꯛ ꯀ꯭ꯔꯣꯛ ꯈꯣꯠꯂꯝꯃꯅꯤ
ꯏꯍꯤ ꯍꯤ ꯑꯥ ꯆꯠꯅꯤꯡꯉꯦ ꯑꯗꯣ ꯂꯝꯕꯤꯗꯤ ꯀꯤꯌꯦ
ꯑꯦ ꯑꯁ ꯑꯁ ꯑꯁꯦꯡꯕ ꯑꯗꯨꯒꯤꯅꯦ ꯆꯠꯇꯔꯦ ꯑꯩꯈꯣꯏꯁꯨ ꯑꯩꯈꯣꯏ ꯑꯩꯈꯣꯏꯅꯤ ꯑꯩꯈꯣꯏꯒꯤ ꯏꯃꯥꯟꯅꯕꯤ ꯑꯥ ꯃꯄꯥꯥꯟ ꯂꯩꯕꯗꯣ
ꯑꯥ
ꯅꯪ ꯑꯗꯨꯝ ꯐꯥꯎꯅꯕ꯭ꯔꯣ ꯀꯃꯥꯏꯟ ꯇꯧꯕ꯭ꯔꯣ ꯐꯥꯎꯅꯗꯦ ꯃꯥꯁꯨ ꯁ꯭ꯇꯦꯇꯁ ꯑꯗꯨꯝ ꯌꯦꯡꯉꯤ ꯃꯇꯝꯁꯦ ꯌꯥꯝ ꯍꯣꯡꯈ꯭ꯔꯕꯅꯦ ꯚꯥꯏ ꯏꯃꯥꯟꯅꯕꯤ ꯏꯃꯥꯟꯅꯕ ꯀꯥꯏꯁꯦ ꯂꯣꯏꯅ ꯃꯇꯝꯒꯤ ꯃꯇꯨꯡ ꯏꯟꯅꯀꯣ ꯐꯥꯎꯅꯕꯁꯦ ꯌꯥꯝ ꯋꯥꯠꯂꯦꯕ ꯅꯣꯏ ꯃꯊꯛ ꯂꯩꯀꯥꯏ ꯊꯥꯏꯅ ꯑꯩꯅ ꯐꯣꯟ ꯇꯧꯔꯛꯝꯕ ꯅꯨꯄꯥ ꯅꯨꯄꯤ ꯂꯧꯈ꯭ꯔꯦ ꯂꯧꯗꯦ ꯈꯪꯗꯦ ꯑꯗꯨꯁꯨ ꯈꯪꯗꯦ ꯑꯗꯣ ꯑꯩ ꯃꯁꯛꯐꯥꯎ ꯑꯣ ꯅꯣꯏ ꯈꯨꯜꯂꯣꯝꯗ ꯂꯩꯇꯕ꯭ꯔꯣ
ꯂꯩ
ꯂꯩꯇꯕꯒꯨꯝ ꯇꯧꯌꯦ ꯃꯥ ꯑꯥ ꯎꯝ ꯈꯨꯟ ꯃꯥꯟꯅꯔꯒ꯭ꯔꯤ ꯈꯪꯗꯕꯅꯣ ꯅꯪꯁꯨ ꯄꯪꯉꯦꯍꯦ
ꯍꯤ ꯍꯤ
ꯑꯦ ꯏ ꯏꯃꯥꯟꯅꯕꯤ ꯑꯃ ꯌꯨꯝ ꯄꯥꯟꯈꯤꯕ ꯅꯨꯄꯤꯗꯣ ꯈꯪꯉꯦꯀꯣ
ꯑꯥ
ꯑꯗꯨꯒꯤ ꯑꯗꯨꯅ ꯐꯥꯎꯅꯕ ꯅꯨꯄꯥꯗꯨꯗꯤ
ꯈꯪꯗꯦ
ꯑꯗꯨꯒ ꯐꯣꯟ ꯇꯧꯔꯝꯕ ꯅꯨꯄꯥꯗꯣ ꯅꯣꯏ ꯈꯨꯟꯒꯤꯃꯥ
ꯑꯁ ꯑꯗꯨꯁꯨ ꯑꯁ ꯑꯗꯨ ꯑꯩ
ꯑꯩ ꯀꯥꯎꯏꯅꯦ ꯃꯁꯥꯛ ꯀꯥꯎꯈ꯭ꯔꯦ ꯑ ꯑ ꯑꯁ ꯅꯪꯁꯨ ꯌꯥꯏ ꯑꯩ ꯍꯧꯖꯤꯛꯐꯥꯎ ꯃꯃꯤꯡ ꯅꯤꯡꯁꯤꯡꯉꯤ ꯅꯃꯥꯅ ꯊꯤꯔꯛꯄꯗꯣ ꯅꯨꯡꯁꯤꯗ꯭ꯔꯣ
ꯅꯨꯡꯁꯤꯀꯣ
ꯑꯥ ꯁꯤꯗꯔꯣ ꯀꯤꯔꯛꯄꯅꯤꯅꯦ ꯑꯩꯈꯣꯏꯁꯨ ꯅꯤꯡ ꯈꯜꯂꯒ ꯌꯥꯝ ꯅꯨꯡꯁꯤꯕ ꯋꯥꯅꯤꯗ
ꯎꯝ ꯎꯝ
ꯑꯁ ꯑꯦ ꯀꯩꯅꯣ ꯈꯣꯏꯗꯣ ꯅꯣꯏ ꯈꯨꯜꯂꯣꯝ ꯆꯠꯄꯗꯣ ꯅꯨꯡꯁꯤꯍꯦ ꯚꯥꯏ ꯑꯗꯨ ꯏꯃꯥꯟꯅꯕꯤ ꯃꯇꯝꯗ ꯌꯥꯎꯗ꯭ꯔꯦ ꯅꯣꯡꯃꯗꯤ ꯄꯨꯟꯕ ꯌꯥꯕꯅꯦꯀꯣ ꯑꯩꯈꯣꯏꯁꯦ ꯌꯥꯕꯅꯦ ꯑꯗꯨꯕꯨ ꯈꯪꯗꯦ ꯑꯗꯨ ꯂꯨꯍꯣꯡꯕ ꯃꯤ ꯑꯃ ꯆꯥꯎꯅ ꯂꯨꯍꯣꯡꯕ ꯑꯃ ꯂꯩꯔꯗꯤꯀꯣ ꯑꯗꯨꯗ ꯃꯤ ꯄꯨꯂꯞ ꯂꯥꯛꯄ ꯇꯥꯕ ꯅꯠꯇ꯭ꯔ ꯑꯗꯨꯗꯤ ꯄꯨꯟꯕ ꯌꯥꯅꯤꯅ ꯑꯩ ꯂꯣ ꯄꯩꯁꯥ ꯂꯩꯇꯕ ꯄꯩꯁꯥ ꯍꯥ ꯗ꯭ꯔꯀꯥ ꯇꯥꯗ꯭ꯔꯥ
ꯎꯝ ꯄꯩꯁꯥ
ꯑꯗꯨꯅꯦ ꯄꯩꯁꯥꯁꯦ ꯌꯥꯝꯗꯕꯗ ꯂꯥꯛ ꯂꯥꯛꯇꯤ ꯆꯪꯉꯅꯤꯕ ꯑꯗꯨꯗꯤ ꯀꯣꯏ ꯂꯩꯇꯕꯅꯤꯅ
ꯑꯁ ꯑꯗꯨ ꯑꯣꯏꯔꯁꯨ ꯀꯣ ꯏꯃꯥꯟꯅꯕꯤ ꯑꯃ ꯌꯨꯝ ꯄꯥꯟꯈꯤꯕ ꯈꯨꯟꯗꯣ ꯑꯗꯨꯗ ꯅꯣꯡꯃ ꯑꯩꯈꯣꯏꯅ ꯀꯨꯝꯍꯩꯒꯨꯝꯕ ꯂꯩꯕ ꯀꯥꯟꯗ ꯈꯨꯟ ꯈꯨꯟꯗ ꯆꯠꯂꯦꯅ ꯑꯗꯨꯒꯅ ꯅꯨꯃꯤꯠ ꯑꯃꯁꯦ ꯐꯖꯅ ꯍꯥꯏꯔꯒ ꯆꯠꯄ ꯌꯥꯏ
ꯑꯥ
ꯅꯨꯡꯁꯤꯑꯦ ꯑꯃ ꯑꯩꯉꯣꯟꯗ ꯉꯍꯥꯟ ꯄꯥꯎ ꯐꯥꯎꯔꯛꯄꯅꯦ ꯑꯣ ꯀꯔꯤ ꯍꯥꯏꯕ꯭ꯔꯣ ꯑ ꯍꯧꯖꯤꯛꯀꯥꯟ ꯑꯥ ꯇꯤꯆꯔꯁ ꯑꯣꯏꯔꯒ ꯂꯩꯕ꯭ꯔꯥ ꯃꯥꯗ ꯑꯣ ꯃꯣꯏ ꯈꯨꯜꯂꯣꯝꯗꯔꯣ ꯑꯥ ꯎꯝ ꯆꯥꯎꯔꯦꯀꯣ ꯑꯁ ꯆꯥꯎꯔꯦ ꯑꯩꯗꯤ ꯉꯛꯑꯦ ꯀꯃꯥꯏꯅ ꯑꯩꯁ ꯃꯣꯏ ꯃꯆ ꯆꯥꯈꯣꯏꯗꯤ ꯑꯩꯈꯣꯏ ꯌꯨꯝ ꯄꯥꯅꯤꯡꯉꯦꯅ ꯄꯥꯈꯪ ꯐꯥꯔꯅꯤꯃꯦ ꯑꯗꯨꯅꯦ
ꯅꯠꯇ꯭ꯔꯣ
ꯎꯝ
ꯅꯪꯗꯤ ꯅꯣꯏ ꯈꯨꯂꯣꯝꯒꯤꯗꯣ ꯑꯗꯨꯝ ꯄꯥꯜꯂꯒꯦ ꯈꯜꯂꯦ ꯑꯥ ꯈꯜꯂꯦꯕ ꯗꯨꯔꯣ
ꯎꯝ
ꯐꯗꯤ ꯐꯕꯅꯤꯅ ꯑꯗꯨꯝ ꯈꯨꯟ ꯈꯨꯟ ꯃꯅꯥꯎꯅꯤꯗꯤ ꯈ꯭ꯋꯥꯏꯗꯤ ꯕꯦꯁꯅꯦ
ꯑꯗꯣ ꯎꯝ
ꯎ ꯍꯣꯏ ꯏ ꯇꯣꯡꯉꯥꯟꯕꯀꯣ ꯑꯗꯨ ꯑꯣꯏꯔꯁꯨ ꯃꯣꯏ ꯏꯃꯨꯡ ꯅꯣꯏ ꯏꯃꯨꯡ ꯂꯣꯏ ꯈꯪꯅꯕꯒꯤ ꯇꯥꯏꯞꯇ ꯅꯪ ꯇꯧꯔꯂꯩꯅ
ꯎꯝ ꯍꯧꯖꯤꯛꯇꯤ
ꯑꯗꯨꯗꯤ ꯂꯣꯏꯃꯛ ꯈꯪꯅꯈ꯭ꯔꯦ ꯑ ꯌꯥꯕ ꯅꯠꯇ꯭ꯔꯣ ꯌꯥꯗꯤ ꯌꯥꯏ ꯅꯣꯏ ꯅꯃꯥꯈꯣꯏꯅꯁꯨ ꯌꯥꯕ ꯅꯠꯇ꯭ꯔꯣ ꯃꯣꯏꯗꯤ ꯃꯣꯏꯗꯤ ꯃꯣꯏꯒꯤꯗꯨ ꯌꯥꯑꯦ ꯑꯣ ꯌꯥꯕꯨ ꯌꯥꯔꯗꯤ ꯀꯩꯁꯨ ꯀꯥꯏꯗꯦꯅꯥ ꯃꯥꯒꯤ ꯃꯃꯥ ꯃꯄꯥꯗ ꯑꯩꯁ ꯇꯩꯁ ꯃꯤꯒꯤꯗꯤ
ꯑꯍꯤ
ꯃꯤꯒꯤꯗꯤ ꯑꯌꯥꯕ ꯄꯤꯔꯦꯀꯣ ꯌꯥꯗꯦꯀꯣ ꯍ ꯌꯥꯝ ꯐꯕꯅꯦ ꯑꯦ ꯑꯗꯣ ꯃꯃꯥ ꯃꯄꯥꯅ ꯅꯨꯡꯁꯤꯕꯗ ꯄꯥꯡꯒꯗꯕꯅꯦ ꯑꯩꯈꯣꯏꯗꯤ ꯅꯠꯇ꯭ꯔꯗꯤ ꯋꯥꯅꯤꯡꯉꯥꯏꯅꯦꯕ ꯀꯥꯟꯅꯗꯦꯕ
ꯎꯝ
ꯃꯥ ꯃꯄꯥꯅ ꯂꯨꯅ ꯇꯧꯔꯗꯤ ꯑꯈꯣꯏꯁꯨ ꯅꯨꯡꯉꯥꯏꯔꯦꯅ ꯋꯥ ꯑꯣ ꯂꯧꯕꯨ ꯆꯠꯂꯖꯨ ꯀꯔꯤꯕꯨ ꯆꯠꯂꯖꯨ ꯎ ꯃꯣꯏꯅ ꯂꯨꯅ ꯈꯜꯂꯗꯤꯀꯣ
ꯎꯝ
ꯑꯗꯨ ꯅꯠꯇ꯭ꯔꯗꯤ ꯑꯈꯣꯏ ꯑꯗꯨꯝ ꯋꯥꯗꯣꯏꯅꯦꯕ ꯂꯨꯅ ꯈꯟꯕꯤꯗꯕꯅꯤꯅ
ꯎꯝ ꯑꯗꯨꯅꯤ
ꯍꯥꯟꯅꯗꯤ ꯍꯧꯖꯤꯛꯇꯤ ꯈꯟꯗꯤꯌꯦ ꯂꯥꯞꯄꯀꯥꯟꯗ ꯀꯔꯤ ꯍꯥꯏꯅꯤ ꯈꯪꯗꯦ ꯍꯥ ꯍꯝ ꯍꯥ ꯍꯧꯖꯤꯛ ꯂꯨꯅ ꯇꯧꯕꯤꯅ ꯑꯗꯨꯃꯥꯏ ꯇꯧꯔꯣ ꯇꯧꯔꯛꯈꯤꯒꯅꯤ